ꯇꯥꯕ꯭ꯔ
ꯍꯜꯂꯣ
ꯇꯥꯕ꯭ꯔꯣ ꯇꯥꯕ꯭ꯔꯣ
ꯇꯥꯕ꯭ꯔꯣ
ꯇꯥꯏꯅꯦ ꯇꯥꯏꯅꯦ
ꯇꯧꯔꯛꯀꯦ ꯀꯩꯗꯧꯔꯤꯅꯣ
ꯀꯩꯅꯣ ꯇꯧꯔꯤꯌꯦ ꯑꯗꯨꯝ ꯐꯝꯃꯒ ꯂꯩꯌꯦ ꯅꯪꯗꯤ
ꯑꯣ
ꯍꯩꯍꯥ ꯕꯣꯜ ꯌꯦꯡꯗ꯭ꯔꯕꯣ ꯅꯪꯗꯤ
ꯅꯪꯗꯤ ꯕꯣꯜ ꯌꯦꯡꯗꯕ꯭ꯔꯣ ꯍꯧꯖꯤꯛꯀꯤꯗꯣ ꯄꯣꯜ ꯌꯦꯡꯗꯔꯣ ꯅꯪꯗꯤ ꯑꯣ ꯍꯧꯖꯤꯛ ꯍꯧꯖꯤꯛ ꯄꯣꯜ ꯂꯩ ꯑꯗꯣ ꯃꯦꯛꯁꯤꯀꯣꯔ ꯍꯧꯖꯤꯛ ꯁꯅꯥꯕꯗꯣ ꯌꯦꯡꯗꯕ꯭ꯔꯣ
ꯃꯦꯛꯁꯤꯀꯣꯒ ꯑꯁꯇ꯭ꯔꯤꯌꯥ ꯌꯦꯡꯉꯒ ꯇꯟꯈ꯭ꯔꯕꯒꯤ ꯇꯣꯛꯑꯦꯗ
ꯌꯦꯡꯅꯤꯡꯗꯕꯒꯤꯔꯥ
ꯎꯝ ꯕꯣꯔꯤꯡ ꯆꯨꯔꯛꯄ ꯑꯗꯨꯒꯤ ꯄꯥꯟꯈ꯭ꯔꯕ ꯍꯩꯗꯣ ꯑꯗꯨꯒꯤ ꯊꯣꯛꯑꯒ ꯇꯣꯛꯈ꯭ꯔꯕ
ꯐ꯭ꯔꯥꯟꯁꯀꯤꯗꯨꯗ ꯌꯦꯡꯗꯦꯔꯥ ꯈꯪꯗꯦ
ꯍꯣꯏ ꯌꯦꯡꯒꯅꯤ ꯌꯦꯡꯒꯅꯤ
ꯅꯪꯒꯤꯗꯨꯁꯨ ꯌꯦ ꯌꯦꯡꯉꯔꯣꯏꯗ꯭ꯔꯣ ꯅꯪꯗꯦ ꯑꯣ ꯀꯔꯤꯔ ꯌꯦꯡꯅꯤꯡꯗꯕꯒꯤꯔꯣ ꯃꯣꯏꯒꯤꯁꯦ
ꯌꯣ
ꯑ
ꯌꯦꯡꯒꯅꯤ ꯐ꯭ꯔꯥꯟꯁꯒꯤꯗꯤ
ꯈꯪꯗꯦꯗ ꯌꯦꯡꯉꯔꯣ ꯑꯗꯨ ꯑꯗꯨꯝ ꯅꯤꯡꯈ꯭ꯔꯦ ꯑꯗꯒꯤ ꯇꯨꯝꯃꯅꯤ ꯉꯁꯤꯒꯤꯗꯤ
ꯎꯝ
ꯑꯣ ꯐ꯭ꯔꯥꯟꯁ ꯐ꯭ꯔꯥꯟꯁ ꯑꯣ ꯃꯣꯏꯗꯤ ꯄꯨꯡ ꯑꯅꯤꯗꯅꯤꯀꯣ ꯀꯥꯎꯔꯦ ꯇꯦꯄꯕꯔꯣ ꯃꯈꯥꯏꯗꯅꯦꯅꯀꯣ ꯈꯟꯕ ꯑꯗꯨꯒꯤ
ꯑꯗꯨ
ꯄꯨꯡ ꯑꯅꯤ ꯑꯗꯨꯒꯤ ꯉꯥꯏꯔ ꯉꯥꯏꯔꯝꯕ꯭ꯔꯣꯅꯕꯨꯕꯣꯔ ꯌꯦꯡꯅꯤꯡꯉꯥꯏꯒꯤ ꯐ꯭ꯔꯥꯟꯁ ꯈꯣꯏꯒꯤ
ꯎꯝ ꯍ ꯅ ꯀꯌꯥꯁ ꯍꯧꯖꯤꯛ ꯇꯧꯔꯦ
ꯐ꯭ꯔꯥꯟꯁꯀ ꯅꯣꯔꯋꯦ ꯑꯁ ꯃꯣꯏꯁꯦ ꯌꯦꯡꯕꯗꯤ ꯅꯨꯡꯉꯥꯏꯕꯗꯤ ꯅꯨꯡꯉꯥꯏꯅꯤ ꯑꯗꯨꯒ
ꯍꯣꯏ ꯑꯁ
ꯈꯪꯗꯦꯗ ꯌꯦꯡꯁꯤꯔꯥ ꯌꯦꯡꯉꯔꯣꯏꯗ꯭ꯔꯥ ꯀꯔꯤꯇꯥꯎꯁꯤꯔꯥ ꯈꯪꯗ ꯇꯨꯝꯅꯤꯡꯕ ꯍꯥꯎꯈ꯭ꯔꯦ ꯑꯩꯗꯤ ꯃꯇꯝꯗ ꯌꯥꯎꯗ꯭ꯔꯤꯉꯩꯗ
ꯎꯝ
ꯇꯨꯝꯅꯤꯡꯕꯒꯤꯀ‌ꯣ
ꯑꯥ ꯍꯣꯏ ꯑꯁ ꯌꯥꯝ ꯇꯨꯅꯤꯡꯕꯅꯦ ꯉꯁꯤ ꯍꯣꯏ ꯍꯣꯏ ꯃꯇꯥꯡ ꯃꯇꯥꯡ ꯌꯥꯝ ꯇꯨꯅꯤꯡꯄ ꯃꯇꯝꯁꯨ ꯂꯩꯕꯅꯤ
ꯑꯗꯨ ꯌꯦꯡꯅꯤꯡꯕꯗꯤ ꯌꯦꯡꯅꯤꯡꯉꯦ ꯑꯗꯨ ꯑꯣꯏꯔꯁꯨ ꯇꯨꯝꯅꯤꯡꯕꯒꯤꯀꯣ
ꯑ
ꯅꯣꯏ ꯉꯁꯤꯗꯤ ꯑꯗꯨꯝ ꯅꯣꯏꯒꯤ ꯍꯣꯁꯇꯦꯜꯗ ꯑꯗꯨꯝ ꯂꯥꯏꯕ꯭ꯔꯣ ꯃꯄꯥꯟ ꯊꯣꯛꯇꯕꯤꯗ
ꯍꯣꯏ ꯀꯩꯁꯨ ꯇꯧꯗ꯭ꯔꯦꯗ ꯑꯗꯨꯝ ꯍꯣꯁꯇꯦꯜꯗ ꯂꯩꯔꯒ ꯍꯟꯗꯛꯇꯤ ꯍꯣꯂꯤꯗꯦ ꯂꯩꯕꯅꯤꯅ ꯁꯥꯅ ꯁꯥꯕꯅ‌ꯦ ꯀꯩꯁꯨ ꯇꯧꯅꯤꯡꯉꯥꯏ ꯂꯩꯇꯕ
ꯉꯁꯤ ꯄꯥꯟ‌ꯊ‌ꯣꯏ ꯕꯨꯛ ꯐꯤꯌꯔ ꯆꯠꯂꯦ ꯉꯁꯥꯏ ꯑꯩꯒꯤ ꯏꯃꯥꯟꯅꯕꯤꯒꯀꯣ
ꯅꯨꯡꯉꯥꯏꯕ꯭ꯔꯣ
ꯕꯨꯛ ꯐꯦꯌꯔ ꯆꯠꯂꯒ ꯑꯁ ꯃꯣꯏꯒꯤ ꯕꯨꯛ ꯐꯦꯌꯔ ꯌꯥꯝ ꯐꯥꯔ ꯑꯩꯈꯣꯏ ꯑꯩꯈꯣꯏꯗ ꯕꯨꯛ ꯐꯤꯌꯔ ꯂꯥꯛꯄ ꯂꯥꯛꯄꯁꯤꯡꯁꯦ ꯌꯥꯝ ꯐꯥꯗꯦꯕ ꯍꯥꯏꯕꯗꯤ ꯌꯥꯝ ꯇꯥꯡꯅ ꯇꯥꯡꯅ ꯌꯣꯜꯂꯦꯕꯀꯣ ꯕꯨꯛ ꯐꯤꯌꯔ ꯍꯥꯏꯔꯒ ꯌꯥꯝ ꯇꯥꯡꯉꯒ ꯌꯥ ꯑꯗꯨꯒ ꯉꯁꯤꯒꯤ ꯕꯨꯛ ꯐꯤꯌꯔꯗꯤ ꯌꯥꯝ ꯐꯔꯦ ꯍꯔꯥꯎꯔꯒ ꯑꯩꯈꯣꯏ ꯍꯜꯂꯥꯛꯄꯅꯤ ꯑꯩꯗꯤ ꯕꯨꯛ ꯇꯔꯦꯠꯀ ꯂꯩꯔꯛꯑꯦ
ꯑꯁ ꯐꯖꯅ ꯄꯥꯔꯗꯤꯅꯦ ꯑꯗꯨꯗꯤ
ꯄꯥꯕ ꯍꯧꯔꯅꯤ ꯕꯣꯜ ꯌꯦꯡ ꯕꯣꯜ ꯂꯣꯏꯔꯀꯥꯟꯗꯅ ꯍꯥꯎꯗꯣꯏꯅꯤ
ꯕ‌ꯣꯜ ꯌ‌ꯦꯡ ꯕ‌ꯣꯜ ꯂꯩ
ꯑꯉꯥꯡ ꯑꯉꯥꯡ ꯑꯉꯥꯡꯒꯤꯁꯨ ꯍꯥꯏꯗꯤ ꯑꯅꯤ ꯂꯥꯎ ꯂꯧꯔꯛꯄꯒꯤꯀꯣ ꯑꯗꯨꯒ ꯕꯣꯜꯒꯤ ꯅꯦꯃꯔ ꯃꯈꯣꯏꯒꯤ ꯋꯥꯔꯤꯗꯣ ꯔꯤꯅꯦꯜꯗ‌ꯣ ꯃ‌ꯦꯁꯤ ꯃꯣꯏꯒꯤ ꯋꯥꯔꯤꯒꯤ ꯕꯨꯛꯁꯨ ꯑꯃ ꯂꯩꯑꯦ ꯑꯩ ꯌꯥꯝ ꯍꯔꯥꯎꯋꯦ ꯑꯗꯨꯗꯣ ꯐꯪꯕꯗ ꯐꯪꯕ ꯀꯥꯟꯗ ꯑꯁ ꯍꯔꯥꯎꯔꯒ ꯗꯨ ꯕꯨꯛꯁꯨ ꯑꯗꯨꯒꯤ ꯕꯨꯛꯇꯣ ꯂꯥꯏꯔꯤꯛꯇꯣ ꯑꯃꯈꯛꯇ ꯑꯣꯏꯕ ꯑꯩꯗꯤ ꯌꯥꯝ ꯍꯔꯥꯎꯔꯒ ꯑꯗꯨꯗꯣ ꯐꯪꯕꯒꯤ
ꯐꯨꯠꯕꯣꯜ ꯐꯦꯟꯁ ꯈꯣꯏꯒꯤꯗꯤ ꯌꯥꯝ ꯐꯩꯅꯦ ꯑꯗꯨ ꯈꯣꯏꯗ‌ꯣ
ꯄꯥꯕ ꯌꯥꯝ ꯅꯨꯡꯉꯥꯏꯅꯦ ꯑꯗꯨꯒꯤ ꯕꯨꯛꯇꯣ
ꯎꯝ ꯄꯥꯒꯗꯕꯅꯤ ꯄꯥꯒꯗꯕꯅꯤ ꯐꯨꯠꯕꯣꯜ ꯐꯦꯟꯁ ꯈꯣꯏꯒꯤꯗꯤ ꯑꯗꯨꯒꯨꯝꯕꯗ‌ꯣ
ꯑꯗꯨ ꯍꯔꯥꯎꯔꯒ ꯉꯁꯤꯗꯤ ꯍꯜꯂꯛꯑꯦ ꯑꯃꯨꯛ ꯄꯥꯗꯣꯏꯅꯦ
ꯎꯝ
ꯅꯣꯏꯁꯨ ꯁꯥꯏꯟꯁ ꯂꯥꯎꯕꯒꯤ ꯂꯥꯏꯔꯤꯛ ꯌꯥꯝ ꯄꯥꯔꯝꯒꯅꯤꯀꯣ
ꯑꯁ ꯀꯩ ꯍꯥꯏꯗꯥꯔꯦ ꯑꯩꯈꯣꯏꯅ ꯑꯩꯈꯣꯏꯒꯤ ꯀꯣꯔꯁꯇ ꯂꯩꯕ
ꯁꯥꯏꯟꯁꯀ ꯃꯤꯁꯤꯡꯗꯤ ꯌꯥꯝ ꯇꯣꯉꯥꯟꯕꯅꯤ
ꯇ‌ꯣꯉꯥꯟꯗ꯭ꯔꯦ ꯇ‌ꯣꯉꯥꯟꯗ꯭ꯔꯦ ꯑꯥꯔꯠꯁ ꯈ‌ꯣꯏꯁꯨ ꯌꯥꯝ ꯄꯥꯏ ꯀꯩꯅꯣ ꯑꯩꯈꯣꯏꯅ
ꯑꯩꯈꯣꯏ ꯑꯥꯔꯠꯁ ꯑꯥꯔꯠꯁ ꯁꯤꯡꯗꯤ ꯂꯥꯏꯔꯤꯛ ꯈ ꯈꯤꯇꯪꯗꯤ ꯄꯗꯨꯏꯅꯤꯅ ꯃ‌ꯣꯏ ꯁꯥꯏꯟꯁꯀ ꯁꯥꯇ꯭ꯔꯁꯤꯡꯒ ꯈꯔ ꯇꯣꯡꯉꯥꯜꯂꯦꯗꯅ
ꯑꯣꯏꯔꯝꯕꯁꯨ ꯌꯥꯏ ꯑꯗꯨ ꯑꯥꯔꯠꯁ ꯈꯣꯏꯁꯨ ꯐꯖꯅ ꯄꯥꯕ ꯈꯣꯏꯁꯨ ꯂꯩꯗ
ꯍ‌ꯣꯠꯅꯥꯕꯁꯨ ꯌꯥꯝ ꯀꯜꯂꯦ ꯃꯣꯏ ꯁꯥꯏꯟꯁꯀꯤ ꯃꯤꯁꯤꯡꯅ
ꯑꯗꯨꯃꯥꯏꯅ ꯍꯥꯏꯕ ꯌꯥꯗ꯭ꯔꯦꯗ ꯑꯥꯔꯠꯁ ꯈꯣꯏꯁꯨ ꯐꯖꯅ ꯄꯥꯕꯅꯦ ꯑꯩ ꯈꯪꯕꯗ
ꯑꯩꯁꯨ ꯁꯥꯏꯟꯁꯁꯦ ꯌꯥꯝ ꯂꯧꯅꯤꯡꯕꯅꯦ ꯑꯗꯨꯁꯨ ꯃꯦꯠꯁ ꯍꯩꯇꯕꯒꯤ ꯍꯥꯏ ꯇꯣꯛꯑꯦ ꯑꯩꯈꯣꯏꯒꯤ ꯃꯇꯝꯗꯗꯤ ꯃꯤꯠꯁ ꯂꯥꯎꯗ꯭ꯔꯁꯨ ꯌꯥꯏꯌꯦ ꯍꯥꯏꯕ ꯑꯗꯨꯒꯨꯝꯕ ꯑꯣꯞꯁꯟ ꯂꯩꯇꯦꯕꯀꯣ ꯑꯗꯨꯒꯤꯅꯦ
ꯑꯥ ꯃꯦꯠꯁ ꯀꯤꯈ꯭ꯔꯕ ꯍꯥꯏꯁꯦ
ꯃꯦꯠꯁ ꯗꯦ ꯑꯩꯗꯤ ꯉꯥꯝꯗꯦ ꯄꯥꯂꯁ ꯃꯥꯢꯅꯥꯁ ꯗꯤꯚꯥꯏꯠ ꯏꯟꯇꯨ ꯑꯗꯨꯗꯤꯗꯒꯤ ꯍꯦꯟꯅ ꯈꯪꯗ꯭ꯔꯦ
ꯑꯩ ꯆꯅꯦ ꯃꯦꯁ
ꯑꯩ ꯁ꯭ꯀꯨꯜ ꯀꯥꯕ ꯀꯥꯟꯗꯀꯣ ꯁ꯭ꯀꯨꯜ ꯀꯥꯕ ꯀꯥꯟꯗ ꯃꯦꯠꯁꯀꯤ ꯁꯞꯖꯦꯛ ꯊꯣ ꯂꯥꯛꯄ ꯀꯥꯟꯗꯁꯦ ꯍꯥꯏꯗꯤ ꯑꯗꯨꯝ ꯄꯥꯁ ꯈꯛꯇ ꯇꯧꯅꯤꯉꯥꯏꯒꯤ ꯑꯗꯨꯝ ꯄꯥꯕꯅꯤ
ꯑꯩꯈꯣꯏꯁꯤꯅꯦ ꯑꯗꯨꯃꯥꯏꯅ ꯇꯧꯔꯛꯄꯅꯦ ꯃꯦꯠꯁꯇꯤ ꯌꯥꯝ ꯁꯣꯜꯂꯦꯗ
ꯄꯥꯁ ꯀꯥꯛꯇꯥ ꯄꯥꯁ ꯃꯥꯛ ꯈꯛꯇ ꯑꯗꯨꯝ ꯄꯥꯁ ꯇꯧꯔꯛꯄꯅꯤ ꯑꯗꯨꯒ ꯏꯁꯃꯤꯠꯁ ꯂꯥꯎꯟ ꯑꯗꯣ ꯀ꯭ꯂꯥꯁ ꯏꯂꯚꯦꯟ ꯇꯨꯌꯦꯜꯐꯇꯗꯤ ꯑꯁ ꯚꯣꯏꯁ ꯍꯥꯡꯕꯗꯣ ꯅꯦꯠꯁꯀ ꯂꯥꯏ ꯑꯗꯨꯒꯤ ꯑꯗꯨ ꯃꯇꯥꯅ ꯌꯥꯝ ꯅꯨꯡꯉꯥꯏꯔꯈꯅ ꯃꯦꯠꯆ ꯂꯥꯎꯕꯗ
ꯍꯤ ꯍꯤ
ꯎꯝ ꯅꯪꯁꯨ ꯃꯦꯠꯁ ꯄꯥꯝꯗꯕꯔꯥ
ꯄꯥꯝꯗꯦ ꯁꯨꯡ ꯄꯝ ꯄꯥꯝꯗꯦ ꯀꯩꯁꯨ ꯍꯩꯇꯕꯒꯤ ꯑꯩꯁꯨ ꯑꯗꯨꯝ ꯐꯦꯟ ꯑꯌꯥꯝꯕ ꯄꯥꯝꯕ ꯃꯥꯂꯦ ꯄꯝꯗꯦ ꯄꯝꯗꯦ ꯄꯥꯛ ꯄꯥꯝꯗꯦ
ꯑꯁꯤꯁ ꯄꯦꯟꯗꯕ ꯂꯥꯛꯏꯌꯦꯦ ꯑꯣꯖꯥꯁꯤꯡꯗꯣ
ꯑꯥ
ꯎ ꯄꯦꯟꯁꯇꯤ ꯄꯥꯝꯗꯦ ꯑꯦ ꯑꯗꯨꯒ ꯍꯣꯏ ꯑꯩꯈꯣꯏꯁꯨ ꯍꯥꯏꯇꯕꯒꯤꯅꯤ ꯑꯗꯨ ꯍꯥꯏꯁꯨ ꯍꯥꯏꯗꯕ ꯌꯦꯅꯤ ꯑꯗꯨ ꯑꯣꯏꯔꯁꯨ ꯑꯣꯖꯥꯁꯤꯡꯗꯣ ꯈꯔꯗꯤ ꯄꯦꯟꯗꯕ ꯂꯩ ꯍꯥꯏꯕꯗꯤ ꯃꯣꯏꯅ ꯈꯔꯗꯨ ꯕꯦꯁꯤꯛꯇꯣ ꯌꯥꯝ ꯐꯖꯅ ꯑꯩꯈꯣꯏꯗ ꯇꯥꯍꯥꯟꯜꯅꯗꯤ ꯈꯔ ꯐꯥꯒꯗꯕ ꯑꯗꯨꯒ ꯃꯣꯏ ꯈꯟꯕ ꯀꯥꯟꯗ ꯍꯣꯏ ꯃꯣꯏꯁꯨ ꯋꯥꯔꯝꯒꯅꯤ ꯑꯗꯨꯒ ꯃꯣꯏꯅ ꯇꯥꯎꯕ ꯉꯝꯕ ꯈꯨꯗꯤꯡꯗꯤ ꯃꯣꯏ ꯇꯥꯎꯔꯝꯒꯅꯤ ꯑꯩꯈꯣꯏꯅ ꯀꯩꯅꯣ ꯐꯠꯇꯕꯒꯤꯅꯤ ꯑꯗꯨ ꯑꯣꯏꯔꯁꯨ ꯃꯣꯏꯁꯦ ꯈꯔꯗꯤ ꯀꯦꯅꯩ ꯍꯥꯏꯕꯗꯤ ꯐꯖꯅ ꯇꯥꯍꯟꯕꯗꯤ ꯇꯥꯍꯟꯗꯦ ꯑꯩꯅ ꯈꯗ ꯈꯗ ꯈꯚ
ꯎꯝ
ꯏꯁꯃꯦꯠꯁꯤ ꯌꯥꯝ ꯋꯥꯔꯒ ꯂꯥꯎꯔ ꯑꯩꯗꯤ ꯋꯥꯕ ꯍꯥꯎꯕꯁꯦ ꯀ꯭ꯂꯥꯁ ꯑꯩꯠꯇ ꯍꯥꯎꯔꯦ ꯃꯦꯠꯁ ꯋꯥꯕꯁꯦ ꯑꯩꯈꯣꯏ ꯑꯩꯗꯤ ꯁꯤ ꯕꯤ ꯑꯦꯁ ꯏꯅꯦꯦꯕ ꯑꯗꯨꯒ ꯁꯤ ꯕꯤ ꯑꯦꯁ ꯏꯒꯦ ꯃꯦꯠꯆ ꯀ꯭ꯂꯥꯁ ꯑꯩꯠꯇꯗꯤ ꯌꯥꯝ ꯇꯥꯡꯈ꯭ꯔꯦ ꯍꯧꯖꯤꯛꯇꯤ ꯇꯣꯉꯥꯟꯕ ꯃꯥꯜꯂꯦ ꯅ꯭ꯌꯨ ꯁꯤꯂꯦꯕꯁꯀ ꯃꯥꯜ ꯑꯗꯨꯝ ꯆꯦꯟꯖ ꯆꯥꯎꯕ ꯃꯥꯜꯂꯦ ꯃꯣꯏꯁꯦ ꯑꯗꯨ ꯌꯥꯝ ꯑꯁ ꯑꯗꯨꯗꯒꯤ ꯇꯨꯁꯥꯟ ꯂꯧꯕ ꯍꯥꯎꯕꯅꯦ ꯑꯗꯨ ꯑꯩ ꯐꯥꯔꯁ ꯇꯥꯝꯗ ꯃꯦꯠꯆ ꯐꯦꯜ ꯑꯣꯏꯔꯦ ꯑꯗꯨꯒ ꯑꯩꯒꯤ ꯄꯨꯅ ꯂꯥꯏꯔꯤꯛ ꯃꯦꯠꯆ ꯄꯥꯅꯤꯡꯗꯕꯒꯤꯅꯤꯅꯀꯣ ꯁꯤꯡꯒꯜ ꯃꯥꯔꯛ ꯐꯪꯂꯨꯕꯗꯒꯤ
ꯃꯥꯅ ꯇ꯭ꯋꯨꯤꯁꯟꯒꯤ ꯑꯣꯖꯥ ꯊꯤꯔꯦ ꯃꯦꯠꯁꯀꯤ ꯑꯣꯖꯥ ꯑꯗꯨꯒ ꯑ ꯇ꯭ꯨꯁꯟ ꯂꯥꯎꯔꯒ ꯑꯗꯨ ꯁꯦꯀꯦꯟ ꯇꯥꯔꯝꯗꯒꯤ ꯄꯥꯁ ꯇꯧꯕ ꯍꯧꯈꯔꯦ ꯑꯩ ꯃꯦꯠ ꯁꯣꯂꯥꯔꯗꯤ ꯌꯥꯝ ꯀꯔꯤꯅ ꯄꯥꯅꯤꯡꯗꯕꯗꯣ ꯑꯁ ꯃꯦꯞꯁꯁꯦ ꯂꯣꯏꯁꯟꯅꯤꯡꯈ꯭ꯔꯦ ꯂꯣꯏꯁꯟꯅꯤꯡꯈ꯭ꯔꯦꯅꯀꯣ ꯑꯗꯨꯝ ꯈꯔ ꯂꯒ ꯂꯩ ꯏꯗꯤ
ꯑꯥ ꯃꯦꯁꯇ ꯑꯍꯥꯟ
ꯃꯦꯁꯇ ꯊꯣꯛꯄ ꯅꯨꯃꯤꯠꯇꯨꯗꯤ ꯑꯁ ꯌꯥꯝ ꯋꯥꯔ ꯆꯠꯂꯦ ꯄꯩꯁꯥꯗꯣ
ꯑꯥ
ꯑꯗꯨ ꯀꯔꯤ ꯇꯧꯒꯗ꯭ꯔꯥ ꯑꯩꯅ ꯈꯥꯡꯕꯁꯤꯡꯗꯣ ꯂꯥꯛꯀꯗ꯭ꯔꯥ ꯅ ꯈꯟꯕꯗꯣ ꯑꯗꯨꯒꯤ ꯌꯥꯝ ꯋꯥꯏ ꯊꯨ ꯂꯥꯛꯄꯗꯤ ꯑꯩꯗꯤ ꯑꯉꯥꯡ ꯑꯣꯏꯔꯤꯉꯩꯗꯒꯤ ꯑꯣ ꯁꯥꯏꯟꯁꯀꯨꯝꯕ ꯈꯔ ꯁꯥꯏꯟꯁ ꯃꯕꯗꯣ ꯑ ꯍꯥꯏꯇꯕꯥꯔ ꯈꯪꯗꯔꯦ ꯑꯗꯨꯗꯤ ꯈꯔ ꯅꯨꯡꯉꯥꯏꯕ ꯍꯥꯎꯔꯦ ꯑꯩꯗꯤ ꯌꯥꯝ ꯏꯟꯇꯔꯦꯁ ꯑꯣꯏꯕꯗꯣ ꯄꯣꯂꯤꯇꯤꯛꯁ ꯏꯗꯏꯗ ꯑꯗꯨꯗꯤ ꯀꯥꯔꯨꯗ꯭ꯔꯦ
ꯑꯗ ꯍꯧꯖꯤꯛꯇꯤ ꯑꯂꯥꯏ ꯑꯂꯥꯏꯕ ꯅꯪꯅ ꯈ꯭ꯋꯥꯏ ꯄꯥꯝꯕ ꯁꯕꯖꯦꯛꯇꯨ ꯄꯥꯏꯈ꯭ꯔꯕ
ꯀꯔꯤ ꯇꯧꯗꯣꯏꯅꯣ ꯃꯊꯪꯗ ꯀꯣꯔꯁ ꯑꯃ ꯇꯝꯗꯣꯏꯔꯥ ꯅꯠꯇ꯭ꯔꯒ ꯊꯕꯛ ꯊꯤꯗꯣꯏꯔꯥ ꯀꯔꯤꯇꯥꯅꯤ
ꯊꯤꯈꯔꯅꯤ
ꯍꯣꯏ ꯊꯕꯛ ꯊꯤꯔꯣ ꯅꯣꯏꯗꯤ ꯁꯥꯏ ꯁꯥꯏꯟꯁ ꯂꯥꯎꯕꯅꯤꯅꯀꯣ ꯊꯕꯥꯛꯇ ꯊꯤꯕ ꯅꯨꯡꯉꯥꯏꯅꯤꯗ ꯑꯩꯈꯣꯏ ꯆꯦꯡꯗꯁꯨ ꯍꯥꯏꯕꯗꯤ ꯁꯥꯏꯟꯁꯇ ꯃꯤ ꯌꯥꯝꯗꯕꯅꯤꯅ ꯑꯗꯨꯝ ꯑꯅꯥꯎ ꯑꯅꯥꯎꯕ ꯊꯣꯛꯄꯅꯤ
ꯎꯝ
ꯐꯖꯥꯟꯨ ꯇꯥꯃꯠ ꯁꯥꯏꯟꯁꯄꯨꯗꯤ ꯑꯩꯗꯤ ꯌꯥꯎ ꯑꯩꯗꯤ ꯗꯣꯛꯇꯔ ꯌꯥꯝ ꯄꯥꯝꯕꯀꯣ
ꯑ
ꯍꯥꯏꯗꯤ ꯗꯣꯛꯇꯔ ꯑꯣꯏꯅꯤꯡꯉꯗꯔꯁꯨꯄꯥꯏ ꯂꯩꯇ꯭ꯔꯦ ꯗ꯭ꯔꯥꯏꯇꯔ ꯑꯉꯥꯡ ꯑꯣꯏꯔꯤꯉꯩꯗ ꯃꯇꯝ ꯈꯔꯗꯤ ꯗꯣꯛꯇꯔꯁꯤꯡꯕꯨ ꯌꯦꯡꯂꯡꯒꯀꯣ ꯀꯣꯔꯤꯌꯥꯒꯤ ꯗ꯭ꯔꯃꯥ ꯑꯃ ꯂꯩꯌꯦ ꯗꯣꯛꯇꯔꯒꯤ ꯑꯗꯨ ꯌꯦꯡ ꯀꯟꯅ ꯑꯁ ꯗꯣꯛꯇꯔ ꯌꯥꯝ ꯄꯥꯝꯕꯗꯣ ꯑꯗꯨꯀꯥꯟꯗ ꯇꯨ ꯑꯣꯏꯅꯁꯨ ꯎꯄꯥꯏ ꯂꯩꯇ꯭ꯔꯦ
ꯁꯤ ꯃꯅꯦ ꯇꯥꯎꯕ ꯍꯥꯏ ꯍ
ꯎꯄꯥꯏ ꯂꯩꯇ꯭ꯔꯦꯅ ꯈꯟꯕꯤꯒꯅꯨ
ꯈꯪꯗ꯭ꯔꯦ ꯊꯧꯔꯤꯁꯦ
ꯆꯍꯤꯗꯤ ꯅꯝꯕꯔ ꯈꯛ
ꯄꯩꯁꯥꯁꯨ ꯂꯩꯇꯕꯅꯤꯅ ꯊꯕꯛꯀ ꯊꯤꯕꯁꯨ ꯎꯝ
ꯍꯣꯏ ꯑꯩꯈꯣꯏ ꯂꯥꯛꯑꯦꯕ ꯑꯩꯈꯣꯏꯗꯤ ꯄꯩꯁꯥ ꯄꯩꯁꯥ ꯉꯥꯛꯇ ꯀꯩꯅꯣ
ꯑꯩꯈꯣꯏꯒꯤ ꯂꯩꯕꯥꯛꯁꯤꯦ ꯐꯠꯇꯦꯗ
ꯍꯣꯏ
ꯑꯗꯨꯝ ꯄꯩꯁꯥ ꯉꯥꯏꯕꯁꯤꯡꯅ ꯑꯗꯨꯝ ꯂꯥꯏꯈ꯭ꯔꯦ ꯄꯩꯁꯥ ꯂꯥꯏꯗꯕꯁꯤꯡꯅ ꯑꯗꯨꯝ ꯄꯩꯁꯥ ꯂꯩꯥꯏꯇ꯭ꯔꯕꯤꯗ ꯑꯗꯨꯝ ꯂꯩꯥꯏꯔꯦ ꯈꯪꯗ꯭ꯔꯦ ꯁ꯭ꯀꯨꯜ ꯃꯌꯥꯝꯅ ꯕꯤꯖꯤꯅꯦꯁꯀ ꯇꯥꯎꯔꯒ ꯂꯩꯔꯝꯃꯤ ꯑꯗꯨ ꯄꯩꯁꯥ ꯅꯥꯏꯇꯕ ꯌꯨꯝꯁꯤꯡꯗꯤ ꯀꯃꯥꯏꯅ ꯇꯧꯅꯤ ꯃꯣꯏꯒꯤ ꯈꯟꯗ꯭ꯔꯦꯗ ꯍꯧꯖꯤꯛꯇꯤ ꯄꯕ꯭ꯂꯤꯛ ꯅꯠꯇ꯭ꯔꯦ ꯄ꯭ꯔꯥꯏꯚꯦꯠꯀꯤ ꯁ꯭ꯀꯨꯜ ꯃꯌꯥꯝ ꯂꯩꯕꯅꯤꯅ ꯄ꯭ꯔꯥꯏꯚꯦꯠꯇ ꯑꯗꯨꯝ ꯆꯠꯈ꯭ꯔꯦ ꯒꯣꯕꯔꯃꯦꯟꯗ ꯀꯥꯍꯟꯕ ꯂꯩꯇ꯭ꯔꯦ ꯨꯑꯗꯨꯒ ꯄꯩꯁꯥ ꯂꯩꯇꯕ ꯌꯨꯝꯗꯤ ꯑꯗꯨꯝ ꯀꯩꯅꯣ
ꯏꯟꯐꯤꯌꯔꯤꯇꯤ ꯑꯃ ꯂꯩꯌꯦꯕꯗꯣ ꯃꯣꯏꯁꯦ ꯀꯔꯤꯅ ꯍꯥꯏꯗ ꯃꯣꯏꯒꯤ ꯑꯉꯥꯡꯁꯤꯡꯗꯣ ꯑꯗꯨ ꯄ꯭ꯔꯥꯏꯚꯦꯠꯇꯗꯤ ꯐꯍꯟꯅꯤꯡꯕ ꯑꯗꯨ ꯄꯩꯁꯥ ꯂꯥꯏꯗꯕ ꯑꯗꯨ ꯃꯤꯉꯣꯟꯗ ꯄꯩꯁꯥ ꯌꯦꯡꯉꯒ ꯁꯨꯃꯥꯏꯅ ꯇꯥꯎꯕꯗꯣ ꯌꯥꯝ ꯅꯨꯡꯁꯤ ꯑꯩꯕꯀꯥꯟꯅ
ꯎꯝ
ꯍꯥꯏꯗꯤ ꯒꯣꯕꯔꯃꯦꯟ ꯁ꯭ꯀꯨꯜ ꯑꯗꯣ ꯑꯗꯨꯝ ꯀꯩꯅꯣ ꯁꯞꯄꯣꯔꯠ ꯇꯧꯅꯤꯡꯗꯦ ꯑꯩꯗꯤ
ꯑꯥ
ꯈꯔ ꯇ꯭ꯔꯥꯟꯁꯄꯦꯔꯦꯟꯁꯤ ꯑꯣꯏꯔꯗꯤꯀꯣ ꯈꯔ ꯐꯥꯒꯗꯕ